ꯇꯥꯕ꯭ꯔꯣ
ꯎꯝ ꯑꯩꯈꯣꯏ ꯑꯩꯈꯣꯏ ꯒ꯭ꯔꯨꯞꯀꯤꯗꯣ ꯑꯁ ꯃꯦꯁꯦꯁ ꯂꯥꯛꯃꯟꯗꯅ ꯇꯜꯂꯦ ꯑꯩ
ꯑꯩꯁꯨ ꯑꯩꯗꯤ ꯑꯩꯗꯤ ꯒꯥꯔꯤ ꯒꯔꯤ ꯒꯔꯤ
ꯌꯥꯝ ꯅꯣꯏꯖꯤ ꯑꯣꯏꯌꯦ
ꯒꯥꯔꯤ ꯂꯝꯕꯤꯗ ꯆꯠꯄꯒꯤꯅꯦ ꯎꯁꯣꯏ ꯑꯃꯨꯛꯀ ꯆꯥꯅꯤꯡꯉꯦ ꯉꯔꯥꯡ ꯅꯪꯒꯤꯗꯨꯗ ꯎꯁꯣꯏ ꯅꯍꯥꯟ ꯏꯕꯥꯅꯤ ꯂꯥꯎꯑꯦ ꯍꯥꯏꯕꯗꯣ
ꯎꯝ
ꯇꯥꯕ꯭ꯔꯣ
ꯎꯝ
ꯅꯍꯥꯟ ꯎꯝ ꯎꯁꯣꯏ ꯏꯕꯥꯅꯤ ꯕꯖꯥꯔ ꯆꯠꯂꯒ ꯂꯧꯋꯦ ꯍꯥꯏꯕꯗꯣ
ꯎꯝ
ꯐ꯭ꯔꯦꯁ ꯑꯣꯏꯕꯒꯤꯀꯣ ꯌꯥꯝ ꯍꯥꯎꯋꯦ
ꯅꯪ ꯀꯥꯏꯗ ꯂꯩꯕ ꯅꯪ ꯀꯥꯏꯗꯗ ꯆꯥꯕ ꯐꯪꯕ
ꯑꯩ ꯑꯥ ꯂꯟꯁ ꯇꯧꯒꯦꯅ ꯇꯧꯕ ꯝꯇꯝꯗꯀꯣ
ꯆꯥꯔꯥ ꯋꯥꯟꯕꯗ
ꯑꯥ ꯆꯔꯥ ꯋꯥꯜꯂꯦ ꯆꯥꯔꯥ ꯋꯥꯟꯕꯗꯀꯣ ꯑꯩ ꯏꯕꯥꯟꯅꯤꯒꯤ ꯍꯦꯟꯁꯥꯡ ꯌꯦꯟꯒꯤ ꯍꯦꯟꯖꯥꯡꯁꯨ ꯈꯔ ꯂꯩꯍꯧꯋꯤꯗꯅ
ꯎꯝ
ꯑꯗꯨꯕꯨꯗꯤ ꯃꯍꯤ ꯂꯩꯇ꯭ꯔꯦꯗꯅ ꯃꯍꯤ ꯃꯍꯤ ꯅꯨꯡꯗꯥꯡ ꯑꯃꯨꯛꯀ ꯑꯃꯨꯛ ꯂꯩꯕ꯭ꯔꯣꯅ ꯍꯥꯏꯕ ꯀꯥꯟꯗ ꯂꯩꯌꯦ ꯀꯩꯖꯥꯡꯅꯣ ꯏꯕꯥꯟꯅꯤ ꯎꯁꯣꯏ ꯂꯧꯔꯨꯕꯗꯣꯅ ꯍꯥꯏꯕ ꯌꯥꯝ ꯎꯝ ꯃꯣꯏ ꯌꯥꯝ ꯁ꯭ꯋꯤꯠ ꯑꯣꯏꯌꯦ
ꯎꯝ
ꯌꯥꯝ ꯍꯥꯎꯋꯦ ꯎꯝ ꯗꯨ ꯑꯗꯨꯅꯀꯣ ꯃꯥꯗꯤ ꯑꯥ ꯎꯝ ꯎꯃꯣꯔꯣꯛꯀꯨꯝꯕꯁꯨ ꯍꯥꯞꯇꯕꯤ ꯊꯣꯡꯉꯦ ꯑꯗꯨꯒꯤ ꯍꯥꯎꯋꯦ
ꯐꯔꯦꯅꯦ
ꯎꯁꯣꯏꯗꯣ ꯌꯥꯝ ꯐ꯭ꯔꯦꯁ ꯑꯣꯏꯌꯦꯕꯀꯣ
ꯎꯝ
ꯑꯩꯒꯤ ꯅꯦꯅꯦ ꯈꯣꯏꯗ ꯂꯧꯕꯅꯦ ꯅꯠꯇꯦ ꯑꯩꯒꯤꯅꯦꯅꯦ ꯅꯠꯇꯦ ꯀꯥꯏ ꯍꯥꯏꯔꯕ꯭ꯔꯥ ꯃꯩꯇꯩ ꯂꯣꯟꯗ
ꯅꯇꯩꯃ
ꯇꯩꯃ ꯇꯩꯃ ꯅꯇꯩꯃ ꯍꯥꯏꯔꯣ
ꯏꯇꯩꯃ ꯁꯤꯁꯇꯔ ꯏꯟ ꯂꯣꯗꯣ
ꯁꯤꯁꯇꯔ ꯏꯟ ꯂꯣ ꯅꯠꯇꯦ ꯃꯥꯗ꯭ꯔ ꯏꯟꯂꯣꯅꯦ ꯃꯥꯗꯔ ꯏꯟ ꯂꯣ ꯃꯥꯗꯔ ꯏꯟ ꯂꯣ ꯃꯥꯗꯔ ꯏꯟ ꯂꯣ
ꯀꯩꯒꯤ ꯅꯪꯒꯤ ꯅꯪꯒꯤ ꯅꯪꯒꯤ ꯗꯗꯥ ꯒꯤ ꯅꯨꯄꯤꯗꯤ ꯃꯅꯝꯃ ꯅ ꯏꯇꯩꯃ ꯍꯥꯏꯒꯗꯕꯅꯦ ꯀꯩꯅꯣ ꯁꯤꯁꯇꯔ ꯏꯟ ꯂꯣ ꯗꯣ ꯃꯩꯇꯩꯥꯗ ꯏꯇꯩꯃꯥ ꯍꯥꯏꯌꯦ ꯈꯪꯕ꯭ꯔꯥ
ꯏꯇꯩꯃ ꯏꯇꯩꯃ ꯗꯨꯝ ꯃꯥꯗꯔ ꯃꯥꯗꯔ ꯃꯥꯗꯔ ꯃꯥꯗꯔ ꯏꯟ ꯂꯣ ꯗꯨꯗꯤ ꯀꯃꯥꯏꯅ ꯍꯥꯏꯌꯦ
ꯏꯇꯩꯥ
ꯏꯇꯩ ꯈꯠꯇ
ꯑꯥ ꯅꯨꯄꯥꯗꯅ ꯏꯇꯩ ꯅꯨꯄꯤꯗꯅ ꯏꯇꯩꯃ ꯅꯪꯒꯤ ꯅꯪꯒꯤ ꯅꯆꯦꯒꯤ ꯅꯨꯄꯥꯗꯣ ꯅꯪꯅ ꯏꯇꯩ ꯍꯥꯏꯒꯗꯕ
ꯑꯗꯒꯤ ꯅꯪꯒꯤ ꯕ꯭ꯔꯗꯔꯒꯤ ꯅꯨꯄꯤꯗꯨꯅ ꯏꯇꯩꯃ
ꯏꯇꯩꯃ ꯁꯤꯁꯇꯔ ꯏꯟ ꯂꯣ ꯅꯤꯗꯅ
ꯍꯣꯏ
ꯃꯥꯗꯔ ꯏꯟ ꯂꯣ ꯗꯣ ꯀꯃꯥꯏꯅ ꯍꯥꯏ ꯀꯃꯥꯏꯅ ꯀꯥꯎ
ꯏꯅꯦꯝꯕꯣꯛ ꯃꯥꯗꯔ ꯏꯟ ꯂꯣ ꯗꯤ ꯏꯅꯦꯝꯕꯣꯛ
ꯏꯅꯦꯝꯕꯣꯛ
ꯑꯥ
ꯑꯗꯨꯗꯤ ꯅꯪꯒꯤ ꯑ ꯅꯣꯅꯦꯗ ꯃꯥ ꯂꯩꯕꯗꯨ ꯏꯅꯦꯝꯕꯣꯛꯅꯤꯀꯣ ꯅꯪꯒꯤ
ꯀꯅꯥ
ꯄꯤꯁꯂꯦꯟꯗ ꯂꯩꯕ ꯅꯨꯄꯤꯗꯣ
ꯑꯦ ꯑꯗꯨꯗꯤ ꯀꯩꯅꯣ ꯃꯗꯔ ꯏꯜꯂꯣꯔ ꯑꯗꯨꯗꯣ ꯁꯤꯔꯦꯅꯪ ꯑꯩꯈꯣꯏ ꯃꯥꯒꯤ ꯃꯆꯟ ꯃꯆꯟ ꯃꯅꯥꯎꯅꯨꯄꯤ ꯑꯣꯏꯔꯗꯤ ꯅꯪꯅ ꯀꯔꯤꯒꯤ ꯃꯥꯗꯔ ꯏꯟꯂꯣ ꯍꯥꯏꯕ ꯉꯁꯥꯏ ꯃꯥꯗꯔ ꯏꯟꯂꯣ ꯍꯥꯏꯔꯗꯤ ꯑꯩꯒꯤ ꯑꯩꯒꯤ ꯍꯁꯕꯦꯟꯒꯤ ꯉꯥꯏꯈꯣꯕ ꯅꯪꯅ ꯉꯁꯥꯏ ꯑꯩ ꯒꯤ ꯍꯖꯕꯦꯟꯒꯤ ꯃꯃꯥꯒꯤꯗꯣ ꯍꯪꯕꯅꯦ ꯃꯥ ꯃꯥꯗꯔ ꯏꯟ ꯂꯣ ꯀꯩꯒꯤꯅꯣ ꯅꯪꯅ ꯍꯥꯏꯕꯗ ꯑꯩꯅ ꯏꯅꯦꯝꯄꯣꯛ ꯍꯥꯏꯌꯦꯗꯨꯗꯤ ꯑꯩꯒꯤ ꯑꯩ ꯏꯃꯥꯒꯤ ꯃꯆꯟꯅꯨꯄꯤ ꯑꯣꯏꯔꯗꯤ ꯀꯩꯅꯣ ꯑ
ꯑꯩ ꯑꯩ ꯍꯥꯏꯒꯦ ꯑꯩ ꯍꯥꯏꯒꯦ ꯅꯪ ꯅꯪ ꯅꯪꯁꯦ ꯑꯩꯒꯤ ꯑꯩꯒꯤ ꯅꯨꯄꯤ ꯑꯣꯏꯔꯦ ꯍꯥꯢꯌꯦ ꯍꯩꯔꯦꯀꯥ
ꯑꯥꯎ
ꯑꯗꯨꯒ ꯑꯩꯒꯤ ꯏꯃꯥꯗꯣ ꯅꯪꯅ ꯃꯥꯗꯔ ꯏꯟꯂꯣꯅꯦꯕ
ꯏꯅꯦꯝꯕꯣꯛ ꯑꯣꯏꯗꯣꯏꯕ ꯃꯥꯗꯔ ꯏꯟꯂꯣ
ꯑꯗꯣ ꯅꯪꯒꯤ ꯎꯝ ꯑꯩꯒꯤ ꯏꯃꯥ ꯅꯦꯝꯕꯗꯣ ꯍ ꯍ
ꯅꯃꯥꯒꯤ ꯃꯆꯟꯅꯨꯄꯤ ꯃꯅꯥꯎꯅꯨꯄꯤ
ꯃꯅꯥꯎꯅꯨꯄꯤꯗꯨꯗꯤ ꯀꯃꯥꯏꯅ ꯍꯥꯏꯔꯛꯅꯤ
ꯈꯪꯗꯦꯗ ꯏꯅꯦꯝꯕꯣꯛ ꯑꯗꯨꯝ ꯑꯣꯏꯔꯝꯗꯧ ꯃꯥꯜꯂꯦ ꯇꯣꯉꯥꯜꯂꯦꯗꯅ ꯑꯗꯨꯕꯨꯗꯤ ꯕ꯭ꯂꯠ ꯔꯤꯂꯦꯇꯦꯠ ꯑꯣꯏꯗꯕꯩꯅꯤꯗꯗꯅ ꯑꯩꯈꯣꯏ ꯏꯃꯥꯒꯤ ꯑꯩꯈꯣꯏ ꯏꯃꯥꯒꯤ ꯃꯆꯥ ꯃꯅꯥꯎ ꯅꯨꯨꯄꯤꯒꯨꯝꯕꯗ ꯑꯣꯏꯔꯗꯤ
ꯅꯪ ꯏꯃꯥ ꯏꯃꯥꯒꯤ ꯏꯆꯥꯅꯨꯄꯤꯗꯣ ꯏꯪꯂꯤꯁꯇ ꯋꯥꯞ ꯍꯥꯢꯕ꯭ꯔꯥ
ꯀꯥꯏ ꯍꯥꯢꯕ
ꯏꯪꯂꯤꯁꯇ ꯀ꯭ꯔꯤ ꯀꯥꯎꯕ꯭ꯔꯥ
ꯀꯔꯤ
ꯅꯪꯒꯤ ꯅꯃꯥꯒꯤ ꯏꯆꯥꯗꯣ ꯑꯣ ꯏꯆꯥ ꯅꯠꯇꯦ ꯃꯅꯥꯎ ꯅꯨꯄꯤꯗ ꯗꯣ ꯃꯥ ꯏꯪꯂꯤꯁꯗ ꯀꯃꯥꯏꯅ ꯍꯥꯏꯌꯦ
ꯑꯟꯇꯤ ꯍꯥꯏꯔꯤꯗꯨꯗꯤ
ꯑꯟꯇꯤ ꯑꯟꯇꯤꯅꯦ ꯍꯣꯏ ꯆꯨꯝꯃꯦ ꯗꯣ ꯇꯣꯉꯥꯟꯅ ꯂꯩꯌꯦꯕꯀꯣ
ꯎꯝ
ꯅꯪ ꯅꯪ ꯅꯪ ꯑ ꯎꯝ ꯅꯪꯒ ꯏꯄꯥꯒ ꯄꯣꯛꯃꯤꯟꯅꯕ ꯅꯨꯄꯤꯗꯨꯗꯤ ꯏꯪꯂꯤꯁꯇ ꯀꯔꯤ ꯍꯥꯏꯌꯦ
ꯑꯟꯇꯤ ꯑꯅꯤꯃꯛ ꯑꯟꯇꯤ ꯑꯅꯤꯃꯛꯅꯦ
ꯑꯥꯢ ꯇꯣꯉꯥꯟꯅ ꯂꯩꯕꯅꯦꯕꯀꯣ ꯑꯩ ꯀꯥꯎꯈ꯭ꯔꯦꯕ
ꯑꯣ ꯂꯩꯔꯝꯃꯅꯤ ꯂꯩꯔꯝꯃꯅꯤ
ꯂꯩꯌꯦ ꯂꯩꯌꯦ ꯂꯩꯕꯨꯗꯤ
ꯃꯦꯇꯔꯅꯦꯜ ꯑꯟꯇꯤ ꯄꯦꯇꯔꯅꯦꯜ ꯑꯟꯇꯤ ꯂꯣꯏꯔꯦ ꯑꯗꯨꯗ ꯄꯦꯇꯔꯅꯦꯜ ꯑꯟꯇꯤ ꯑꯣꯏꯔꯗꯤ ꯑꯩꯈꯣꯏ ꯕꯥꯒꯤ ꯃꯦꯇꯔꯅꯦꯜ ꯑꯣꯏꯔꯗꯤ ꯑꯩꯈꯣꯏ ꯃꯥꯒꯤ ꯂꯣꯏꯔꯦ ꯑꯗꯨꯗ ꯋꯥꯔꯤ ꯂꯣꯏꯔꯦ ꯏꯁꯄꯥꯎꯁꯤ ꯑꯩꯒꯤ ꯍꯖꯕꯦꯟꯅꯦ ꯀꯩꯅꯣ ꯍꯁꯕꯦꯟ ꯋꯥꯏꯐꯅꯦ
ꯅꯪꯅꯦ ꯍꯥꯏꯌꯣ
ꯍꯝ
ꯇꯧꯅꯤꯡꯗ꯭ꯔꯣ
ꯎꯝ ꯄꯥꯝꯗꯦ ꯅꯪ
ꯅꯪꯁꯨ ꯁꯤ ꯑꯩꯒꯤ ꯑꯩꯉꯣꯟꯗ ꯅꯨꯡꯁꯤꯗꯕ ꯃꯥꯂꯦ
ꯅꯨꯡꯁꯤꯗꯦꯀꯣ ꯅꯪ ꯅꯪ ꯅꯨꯡꯁꯤꯗꯦ ꯅꯪ ꯅꯨꯡꯁꯤꯗꯦ ꯍꯥꯏꯔꯗꯤ ꯑꯩꯁꯨ ꯅꯨꯡꯁꯤꯔꯔꯣꯏ
ꯑ ꯅꯨꯁꯤꯌꯦ ꯑꯦꯁ ꯑꯦ ꯐ꯭ꯔꯦꯟ
ꯑꯦꯁ ꯑꯦ ꯐ꯭ꯔꯦꯟ ꯑꯩꯗꯤ ꯅꯨꯡꯁꯤꯗ꯭ꯔꯦ ꯕꯤꯅꯤꯐꯤꯠ ꯕꯤꯅꯤꯐꯤꯠ
ꯆꯦ ꯖꯦꯅꯤ ꯅꯪꯒꯤ ꯑꯣꯏꯔꯝꯃꯅꯤ
ꯍꯣꯜꯂꯥꯛꯄ꯭ꯔꯥ
ꯍꯣꯏ ꯑꯩꯈꯣꯏꯒꯤ ꯂꯦꯟꯂꯥꯏꯟꯒꯤ ꯀꯣꯜ ꯇꯧꯔꯛꯄ ꯀꯅꯥꯢꯅꯤ
ꯆꯦ ꯖꯦꯅꯤ
ꯉꯥꯢꯈꯣ ꯃꯤ ꯂꯥꯛꯀꯗꯕ ꯃꯥꯂꯦ
ꯍꯥ
ꯎꯝ ꯋꯥꯔꯤ ꯂꯩꯇꯕ꯭ꯔꯣ ꯂꯣꯏꯔꯕꯣ
ꯉꯥꯢꯈꯣ ꯍꯥꯢꯔꯒ ꯅꯪ ꯑꯩ ꯋꯥꯔꯤꯗꯤ ꯌꯥꯝ ꯂꯩ
ꯎꯝ ꯑꯥ ꯑꯥ ꯍꯣꯏ ꯉꯥꯏꯈꯣ ꯑꯌꯥ
ꯑꯩꯉꯣꯟꯗ ꯅꯨꯡꯁꯤꯗꯕ
ꯀꯩ ꯍꯥꯏꯅꯣ ꯉꯥꯏꯈꯣꯑꯣ ꯀꯩꯅꯣꯝꯇ ꯊꯤꯔꯒꯦ ꯀꯩꯅꯣꯝ ꯊꯤꯒꯦ
ꯋꯥꯔꯤ ꯂꯩꯇ꯭ꯔꯣ ꯍꯥꯏꯔꯒ ꯑꯃꯨꯛꯀ ꯉꯥꯢꯈꯣ ꯍꯥꯢꯑꯦ ꯑꯃꯨꯛꯀ ꯑꯁ ꯅꯪꯁꯦ ꯀꯔꯟ ꯀꯗꯔ ꯇꯧꯑꯦ
ꯁꯦ ꯁꯤ ꯂꯥꯛꯑꯣ ꯁꯚꯦꯟ ꯖꯦꯔꯣ ꯖꯦꯔꯣ ꯐꯥꯏꯚ ꯖꯦꯔꯣ ꯊ꯭ꯔꯤ ꯁꯦꯕꯦꯟ ꯖꯦꯔꯣ ꯑꯥ ꯐꯥꯏꯚ ꯖꯦꯔꯣ ꯐꯥꯏꯚ ꯖꯦꯔꯣ ꯁꯚꯦꯟ ꯐꯥꯏꯚ
ꯑꯈꯣꯏ ꯌꯨꯝꯒꯤ ꯐꯣꯟ ꯅꯝꯕꯔ ꯍꯪꯕ ꯂꯩꯕ ꯑꯆꯥꯄꯣꯠ ꯆꯥꯅꯤꯡꯉꯦ ꯂꯩꯕꯤꯌꯨ
ꯅꯪꯗꯤ ꯑꯩꯉꯣꯟꯗꯌꯦ ꯅꯨꯄꯤ ꯈꯣꯏ ꯅꯨꯄꯥ ꯍꯣꯏꯗ ꯍꯪꯉꯣ ꯅꯨꯡꯁꯤꯅ ꯀꯃꯥꯏꯅ ꯄꯩꯁꯥ ꯄꯤꯗꯣꯏꯅꯣ
ꯄꯤꯔꯗꯤ ꯅꯨꯡꯁꯤꯒꯗꯕ ꯄꯤꯗ꯭ꯔꯗꯤ ꯀꯃꯥꯏꯅ ꯅꯨꯡꯁꯤꯒꯅꯤ
ꯑꯩꯅꯤ ꯂꯥꯏꯔꯕ ꯃꯤꯅꯤꯅ ꯈꯪꯗꯦꯏꯀꯥꯏꯖꯔꯦ
ꯀꯅꯥ ꯑꯣꯏꯕ꯭ꯔꯥ ꯅꯪꯒꯤ ꯅꯝꯕꯔꯗꯣ ꯑꯩ ꯀꯥꯎꯊꯣꯛꯈ꯭ꯔꯦꯕ ꯀꯃꯥꯏꯅ ꯇꯧꯒꯦ ꯎꯝ ꯁꯥꯗ꯭ꯔ ꯕꯣ ꯔꯨꯝꯗ
ꯐꯦꯟ ꯊꯥꯔꯤꯌꯦ ꯑꯩꯗꯤ
ꯅꯪꯒꯤ ꯐꯦꯜꯂ ꯑꯩꯒꯤꯔ
ꯑꯩꯒꯤ ꯐꯦꯟ
ꯑꯆꯥꯎꯕ
ꯎ ꯅꯪꯒꯤ ꯐꯦꯟ ꯑꯩꯒꯤ ꯔꯨꯝ ꯂꯩꯔꯦ
ꯎꯝ ꯑꯗꯨꯅꯦ
ꯁꯤꯁ ꯍꯟꯗ꯭ꯔꯦ ꯍꯥꯏꯗꯣ
ꯏ ꯐꯖꯅ ꯇꯥꯗꯦ
ꯅꯪꯒꯤ ꯐꯦꯟꯗꯣ ꯀꯌꯥ ꯄꯤꯕ꯭ꯔꯕ
ꯆꯥꯇ꯭ꯔꯨꯛ ꯌꯥꯡꯈꯩ ꯂꯄꯤꯕꯤꯕꯅꯦ
ꯀꯅꯥꯅ ꯂꯥꯎꯕꯤꯕ꯭ꯔꯣ
ꯑꯩꯅꯅꯦ
ꯁꯦꯡꯕꯗꯣ ꯅꯨꯄꯥ ꯈꯣꯏꯅ ꯂꯧꯔꯝꯒꯅꯤꯗ ꯅꯪꯗꯤ ꯑꯪꯉꯣꯟ
ꯏꯅꯥꯎꯅꯨꯄꯤꯅ ꯂꯧꯕꯕꯤꯕꯅꯦ ꯃꯥꯗꯣ ꯁꯅꯥꯗꯣ ꯌꯦꯟꯊꯣꯛꯈ꯭ꯔꯦꯕ
ꯑꯥ
ꯏꯌꯥꯔꯤꯡꯗꯣ ꯑꯗꯨꯒꯤ ꯃꯥꯗꯣ ꯂꯤꯁꯤꯡ ꯎꯝ ꯇꯔꯦꯠ ꯅꯤꯄꯥꯟ ꯍꯦꯜꯂꯦꯕ ꯈꯤꯇꯪ ꯑꯗꯣ ꯃꯥꯅ ꯑꯩꯉꯣꯟꯗ ꯆꯥꯝꯃꯉꯥ ꯄꯤꯕ ꯑꯗꯨꯗꯨꯅ ꯑꯩꯅ ꯂꯩꯕ
ꯑꯥ
ꯏꯅꯥꯎꯅꯨꯄꯤ ꯅꯍꯥꯟ ꯏꯅꯥꯛꯇ ꯂꯩꯕꯗꯣ ꯆꯦꯟꯅꯥꯏ ꯆꯠꯈꯤꯕꯗꯣ ꯃꯥ ꯃꯥ ꯌꯥ ꯕ꯭ꯔꯦꯁ ꯐꯥꯏꯗꯅ ꯑꯗꯨꯒꯤ ꯐꯥꯒꯥ ꯐꯥꯅꯤꯡꯕꯒꯤ ꯃꯥꯗꯣ ꯃꯥꯒꯤ ꯁꯅꯥꯗꯣ
ꯑꯥ
ꯌꯣꯟꯊꯣꯛꯄ ꯑꯩꯅ ꯑꯩꯅ ꯀꯩꯅꯣ ꯇꯧꯔꯒ ꯏꯕꯅꯤ ꯆꯠꯂꯒ ꯅꯍꯥꯟ ꯑꯩꯈꯣꯏ ꯑꯩꯒꯤ ꯂꯤꯛ ꯀꯩꯀꯩ ꯂꯩꯗꯅ ꯑꯗꯨꯒꯤ ꯄꯔꯦꯡꯗ ꯑꯃ ꯑꯗꯨꯒꯤꯗ ꯌꯣꯟꯕ